ꯏꯇꯥꯎ꯫
ꯐꯣꯟ ꯇꯧꯔꯛ ꯇꯥꯏ ꯐꯣꯟ ꯇꯧꯔꯛꯇꯕ ꯀꯨꯏꯔꯕ ꯃꯤ ꯑꯃ ꯐꯣꯟ ꯇꯧꯔꯛꯏꯁꯤ ꯀꯔꯤꯕꯨ ꯂꯩꯔꯒꯦ꯫
ꯑꯁ ꯏꯇꯥꯎ ꯍꯣꯏꯖꯦ ꯃꯈꯣꯟ ꯇꯥꯗꯕ ꯀꯨꯏꯔꯦ꯫ ꯋꯥꯔꯤ ꯁꯥꯟꯅꯗꯕ ꯀꯨꯏ ꯐꯣꯟ ꯇꯧꯔꯛꯏꯅꯤꯅꯦ꯫ ꯀꯔꯝ ꯀꯔꯝ ꯄꯥꯜꯂꯤꯒꯦ꯫
ꯅꯨꯡꯉꯥꯏꯔꯤ ꯑꯗꯨꯝ ꯂꯩꯔꯤ ꯍꯥꯏꯇꯥꯔꯦ ꯅꯨꯡꯉꯥꯏꯅ ꯏꯇꯥꯎ ꯍ‌ꯣꯏꯗꯤ ꯑꯅꯥ ꯑꯌꯦꯛ ꯌꯥꯎꯗꯕ ꯅꯠꯇ꯭ꯔꯣ
ꯉꯥꯏꯕ‌ꯣ ꯇꯨ ꯑꯁ ꯑꯅꯥ ꯑꯌꯦꯛ ꯌꯥꯎꯗꯦꯗ ꯑꯅꯥ ꯑꯌꯦꯛ ꯁꯤ ꯇꯨꯝꯕ ꯌꯥꯗꯦ ꯍ‌ꯣꯏ ꯅꯥꯕꯌꯥꯗ‌ꯦꯕ
ꯎꯝ ꯅꯨꯡꯉꯥꯏꯕ ꯍꯥꯏꯕꯁꯤꯗ ꯄꯨꯂꯞ ꯁꯝꯖꯤꯜꯂꯦꯗ
ꯃꯥꯅꯤ ꯃꯥꯅꯤ ꯅꯨꯡꯉꯥꯏꯔꯒ ꯂꯩꯕ ꯑꯗꯨꯕꯨ ꯅꯨꯡꯉꯥꯏꯕ ꯀꯧꯋꯦꯅ ꯍꯥꯏꯖꯤꯜꯂꯛꯑꯦꯅꯦ ꯃꯤꯅ
ꯍ
ꯑꯁ ꯑꯗꯨꯅ ꯅꯨꯡꯉꯥꯏ ꯅꯨꯡꯉꯥꯏꯔꯤ ꯍꯥꯏꯕ
ꯑꯗꯨꯅ ꯍꯣꯏ ꯅꯨꯡꯉꯥꯏꯔꯤ ꯍꯥꯏꯕ ꯅꯠꯇ꯭ꯔꯗꯤ ꯀꯩ ꯎꯄꯥꯏ ꯂꯩ
ꯑꯗꯨꯅꯦ ꯅꯨꯡꯉꯥꯏ ꯅꯨꯡꯉꯥꯏꯅ ꯂꯩꯒꯗꯕꯅꯤ ꯍꯥꯎꯅ ꯍꯥꯎꯅ ꯆꯥꯒꯗꯕꯅꯤ ꯅꯨꯡꯉꯥꯏꯅꯨꯡ
ꯍꯣꯏ ꯍꯣꯏ ꯍꯥꯎꯅ ꯍꯥꯎꯅ ꯆꯥꯔꯤ ꯅꯨꯡꯉꯥꯏ ꯅꯨꯡꯉꯥꯏꯅ ꯀꯣꯏꯔꯤ
ꯑꯇꯩꯕꯨ ꯀꯔꯤ ꯍꯥꯏꯔꯨꯅꯤ ꯁꯤ ꯅꯠꯇꯅ
ꯂꯩꯇꯦ ꯑꯗꯨ ꯅꯠꯇꯅ ꯀꯔꯤꯝ ꯍꯥꯏꯅꯕ
ꯏꯇꯥꯎꯕꯨ ꯍꯧꯖꯤꯛꯀꯥꯟꯁꯦ ꯃꯄꯥꯟꯒ ꯏꯊ‌ꯣꯛ ꯊꯣꯛꯇ꯭ꯔꯕꯣ
ꯃꯄꯥꯟꯁꯤ ꯊꯣꯛꯏ ꯃꯔꯛ ꯃꯔꯛꯇ ꯁꯨꯝ ꯅꯨꯃꯤꯗꯥꯡ ꯋꯥꯏꯔꯝꯒ ꯁꯨꯝ ꯈ ꯈ ꯆꯠꯊꯣꯛꯇꯅ ꯑꯗꯩꯗꯤ ꯑꯌꯨꯛ ꯀꯨꯝꯕ ꯁꯨꯝ ꯆꯤꯡ ꯅꯨꯡ ꯀꯥꯕꯗꯤ ꯆꯠꯇꯤ ꯆꯠꯂꯤ ꯅꯣꯡ ꯐꯥꯗꯣꯛ ꯌꯥꯝ ꯇꯣꯏꯅꯕꯨꯗꯤ ꯆꯠꯇꯦ
ꯎꯝ ꯏꯇꯥꯎ ꯋꯥꯛꯀꯤꯡ ꯆꯦꯜꯂꯤ ꯒꯥꯏꯅ ꯊꯥꯏꯅ ꯍꯥꯏꯈꯤꯕꯗꯣ ꯍꯧꯖꯤꯛꯐꯥꯎ ꯆꯦꯜꯂꯤꯕ꯭ꯔꯣ ꯅꯠꯇ꯭ꯔꯒꯅ ꯇ‌ꯣꯛꯈ꯭ꯔꯕ‌ꯣ
ꯆꯦꯜꯂꯤꯌꯦ ꯃꯔꯛ ꯃꯔꯛꯇ ꯉꯁꯤ ꯉꯔꯥꯡꯕꯨꯗꯤ ꯆꯦꯟꯗꯦ ꯑꯗꯩꯗꯤ ꯍꯟꯗꯛꯇꯤ ꯅꯣꯡꯒ ꯈꯔ ꯇꯥꯕꯁꯤꯗ ꯑꯃꯨꯛ ꯆꯦꯟꯗꯦ ꯅꯣꯡ ꯍꯥꯡꯉꯕꯨꯗꯤ ꯆꯦꯜꯂꯤ
ꯅꯣꯡꯁꯤꯡꯖꯨ ꯍꯧꯖꯤꯛꯀꯥꯟꯁꯦ ꯇꯝꯕ ꯉꯝꯗ꯭ꯔꯦꯅꯤ ꯄꯪ ꯆꯨꯗ ꯆꯨꯏꯅꯤ
ꯆꯨꯏ ꯚꯦꯔꯥ ꯅꯤ
ꯍꯥꯏꯗꯤ ꯆꯨꯕ ꯍꯥꯏꯔꯁꯨ ꯑꯃꯨꯛ ꯆꯨꯔꯤꯉꯩ ꯐꯖꯅ ꯆꯨꯔꯣ ꯑꯗꯨꯁꯨ ꯅꯠꯇꯕ ꯄꯤꯠ ꯄꯤꯠ ꯄꯤꯠ ꯆꯨꯔꯝꯃꯅꯤ ꯉꯥꯏꯍꯥꯛꯇꯪ ꯂꯩꯔꯒ ꯑꯃꯨꯛ ꯐꯤꯠ ꯐꯤꯠ ꯐꯤꯠ ꯍꯥꯏꯗꯤ ꯑꯃꯨꯛ ꯍꯥꯡꯈꯤ ꯑꯃꯨꯛ ꯆꯨꯏ ꯅꯣꯡꯁꯥ ꯑꯃꯨꯛ ꯀꯪꯁꯥ ꯁꯥ
ꯍꯣꯏ
ꯑꯩꯈꯣꯏ ꯍꯧꯖꯤꯛꯀꯥꯟꯒꯤ ꯋꯦꯗꯔꯁꯤ ꯀꯨꯝꯍꯩ ꯑꯃ ꯇꯧꯔꯦꯀꯣ
ꯇꯧꯔꯦ ꯇꯧꯔ‌ꯦ ꯒ꯭ꯌꯥꯟ ꯇꯥꯗ꯭ꯔꯦ ꯑꯗꯩꯗꯤ ꯁꯥꯕꯅ ꯍꯦꯟꯒꯠꯂꯛꯏꯕ ꯑꯗꯩꯗꯤ ꯍꯟꯗꯛꯇꯤ ꯅꯣꯡꯁꯤꯁꯨ ꯄꯥꯛ ꯍꯟꯗꯗꯅ ꯂꯧ ꯀꯥꯡꯁꯤꯁꯨ ꯂꯧ ꯐꯧ ꯍꯥꯏꯗꯤ ꯐꯧ ꯍꯨꯟꯅꯅꯕ ꯂꯧ ꯌꯥꯝ ꯂꯩꯈꯤ ꯃꯥꯜꯂꯦ ꯍꯟꯗꯛꯇꯤ ꯏꯁꯤꯡ ꯂꯩꯇꯗꯅ
ꯍꯣꯏ ꯍꯣꯏ
ꯄꯨꯔꯥ ꯋꯦꯗꯔꯁꯤ ꯀꯩꯅꯣꯝ ꯇꯧꯒ꯭ꯔ‌ꯦꯗ ꯍꯧꯖꯤꯛꯇꯤ ꯍꯥꯏꯗꯤ ꯅꯣꯡ ꯇꯥꯔꯅ ꯃꯦꯃꯥꯟ ꯇꯥꯗꯕꯤꯗ ꯄꯪꯇꯥ ꯇꯥꯕ ꯇꯧꯋꯤꯗꯅ ꯃꯃꯥꯡ ꯆꯍꯤꯒ ꯏꯁꯤꯡ ꯌꯥꯝ ꯆꯥꯎꯒꯤꯕꯗꯣ
ꯃꯥꯅꯤ ꯏꯁꯤꯡ ꯍꯥꯏꯗꯤ ꯅꯣꯡꯁꯤ ꯈꯤꯇꯪ ꯍꯦꯟꯖꯤꯟꯕ ꯍꯥꯏꯒꯗ꯭ꯔꯥ ꯅꯣꯡꯃ ꯆꯨꯝꯅꯒ ꯇꯁꯤꯜꯂꯨꯔꯗꯤ ꯏꯁꯤꯡ ꯄꯪ ꯏꯆꯥꯎꯗ ꯆꯥꯎꯏꯅꯦ ꯑꯩꯈꯣꯏ ꯃꯅꯤꯄꯨꯔꯁꯦ
ꯆꯥꯎꯋꯦ ꯗ꯭ꯔꯦꯟ ꯅꯣꯡꯁꯨ ꯐꯨꯜꯂꯕ꯭ꯔꯥ ꯈꯪꯗꯦꯗ ꯇꯧꯔꯤꯁꯦ
ꯍꯣꯏ ꯃꯁꯤ ꯀꯩꯅꯣꯒꯤ ꯑꯩꯈꯣꯏꯒꯤ ꯗ꯭ꯔꯦꯟꯅ‌ꯦꯁ ꯁꯤꯁꯇꯦꯝꯁꯤ ꯐꯖꯅ ꯁꯦꯝꯗꯕꯒꯤ ꯑꯣꯏꯒꯅꯦꯅ ꯈꯜꯂꯤ
ꯃꯥꯅꯤ ꯑꯣꯏꯗꯣꯏꯅꯤ
ꯑꯩꯈꯣꯏ ꯁꯤꯒꯤ ꯗ꯭ꯔꯦꯟ ꯑꯗꯒꯤ ꯑꯩꯈꯣꯏꯒꯤ ꯋꯥꯇꯔꯒꯤ ꯁꯤꯁꯇꯦꯝꯁꯤꯡꯁꯦ ꯐꯖꯅ ꯑꯩꯈꯣꯏ ꯌꯪꯁꯤꯡꯁꯦ ꯐꯖꯅ ꯇꯥꯟꯅꯔꯒ ꯁꯦꯝꯕꯅ ꯃꯄꯨꯡ ꯐꯥꯕ ꯍꯥꯏꯗꯨ ꯑꯣꯏꯒꯗꯕ ꯃꯥꯜꯂꯤ ꯍꯧꯖꯤꯛꯀꯥꯟ ꯃꯤꯅꯤꯁꯇꯔꯁꯤꯡꯁꯦ ꯊꯕꯛꯄꯨꯗꯤ ꯇꯧꯋꯦꯕ ꯐꯨꯠꯕꯣ ꯑꯗꯨꯨ ꯈꯤꯇꯪ ꯍꯥꯏꯗꯤ ꯃꯥꯟ ꯁꯣꯟꯕꯗꯧꯅ ꯇꯧ ꯂꯩꯦ ꯑꯩꯈꯣꯏꯅ
ꯍꯣꯏ
ꯊꯧꯛꯁꯤꯦ ꯃꯥꯡꯖꯧꯅꯅ ꯇꯧꯗ ꯇꯥꯔꯒꯗꯤ ꯃꯪꯉꯝ ꯆꯠꯇꯧ ꯃꯥꯟꯗ꯭ꯔꯦꯅꯦ
ꯃꯥꯟꯗ꯭ꯔꯦ ꯑꯗꯨꯅ ꯇꯧꯔꯤꯁꯦ
ꯑꯗꯨ ꯏꯇꯥꯎꯕꯨ ꯍꯧꯖꯤꯛꯀꯥꯟ ꯀ꯭ꯂꯕ ꯇ ꯌꯥꯎꯔꯤꯕꯣ ꯍꯥꯏꯗꯤ ꯂꯩꯀꯥꯏꯒꯤ ꯀ꯭ꯂꯞꯇ ꯊꯕꯛ ꯄꯨꯔꯤ ꯈꯣꯠꯂꯤꯅ ꯍꯥꯏꯈꯤꯕꯗꯨꯕꯨ ꯀꯃꯥꯏ ꯀꯃꯥꯏꯅ ꯇꯧꯔꯤꯕ
ꯄꯨꯂꯞ ꯅꯣꯡꯁꯤ ꯀ ꯀꯇꯤ ꯌꯥꯎꯔꯤ ꯑꯗꯨ ꯌꯥꯝ ꯀꯩꯅꯣ ꯇꯧꯅꯗꯤ ꯆꯠꯄꯗꯤ ꯉꯝꯗ꯭ꯔꯦ ꯍꯥꯏꯗꯤ ꯑꯗꯨꯝ ꯅꯣꯡ ꯐꯥꯗꯣꯛ ꯑꯃ ꯍꯥꯏꯗꯤ ꯁꯨꯝ ꯀ꯭ꯂꯕꯀꯤ ꯑꯣꯏꯅ ꯁꯤꯜꯂꯒ ꯁꯣꯁꯦꯜ ꯁꯥꯔꯚꯤꯁꯀꯨꯝꯕ ꯀꯩꯒꯨꯝꯕ ꯇꯧꯕ ꯂꯩꯗꯅ
ꯎ
ꯑꯗꯨꯒꯨꯝꯕ ꯇꯧꯔꯛꯄꯗꯗꯤ ꯆꯠꯂꯨꯏ ꯑꯗꯨ ꯅꯠꯇ꯭ꯔꯗꯅꯗꯤ ꯄꯥꯛ ꯌꯥꯎꯕ ꯉꯝꯗ꯭ꯔꯦ ꯍꯥꯏꯗꯤ ꯑꯩꯁꯨꯛ ꯁꯣꯝꯗ ꯍꯥꯏꯗꯤ ꯄꯩꯁꯥ ꯑꯗꯨ ꯇꯥꯟꯗ ꯌꯥꯗꯕꯅꯤꯅ ꯊꯕꯛ ꯏꯪꯈꯥꯡ ꯈꯔ ꯆꯠꯄꯗ ꯑꯗꯨꯝ ꯊꯣꯛꯇ꯭ꯔꯦ ꯍꯥꯏꯇꯥꯔꯦ
ꯂꯩꯀꯥꯏ ꯆꯥꯎꯈꯠꯄ ꯍꯥꯏꯁꯤꯅ ꯑꯩꯈꯣꯏꯒꯤ ꯏꯔꯝꯗꯝ ꯆꯥꯎꯈꯠꯄꯒꯤ ꯃꯆꯥꯛ ꯃꯆꯥ ꯃꯆꯥ ꯑꯣꯏꯔꯤꯕꯅꯤꯗꯣ ꯑꯦ ꯀꯗꯕ ꯌꯥꯗꯦꯗꯣ ꯑꯗꯨ ꯑꯩꯈꯣꯏ ꯑꯗꯨ ꯈꯔ ꯏꯁꯄꯣꯔꯠ ꯀꯨꯝꯕ ꯑꯗꯒꯤ ꯁꯥꯟꯅ ꯈꯣꯠꯅꯕꯒꯤ ꯒꯤ ꯍꯤꯔꯝꯗ ꯈꯔ ꯄꯨꯈꯠꯁꯤꯅꯦ
ꯌꯣꯛꯈꯠꯁꯤ ꯑꯗꯨ ꯈꯜꯂꯝꯃꯅꯤ ꯑꯩꯁꯨ ꯀ꯭ꯂꯕꯀꯤ ꯁꯨꯝ ꯑꯍꯟ ꯁꯦꯅꯤꯌꯥꯔ ꯂꯩꯗꯅ ꯃꯣꯏꯗ ꯁꯨꯝ ꯎꯝ ꯍꯥꯏꯗꯤ ꯀ꯭ꯂꯕꯀꯤ ꯐꯟꯁꯨ ꯑꯣꯏꯍꯧꯅꯕ ꯑꯗꯩꯗꯤ ꯂꯩꯀꯥꯏꯒꯤ ꯑꯉꯥꯡꯁꯤꯡꯁꯨ ꯌꯣꯛꯈꯠꯄ ꯑꯣꯏꯅ ꯍꯥꯏꯗꯤ ꯐꯨꯠꯕꯣꯜ ꯇꯣꯔꯅꯥꯃꯦꯟꯒꯨꯝꯕ ꯑꯝꯇꯪ ꯁꯤꯟ ꯁꯤꯟꯅꯗꯅ ꯁꯨꯝ ꯈꯜꯂꯝꯃꯤꯕꯅꯤ
ꯑꯣ
ꯑꯗꯨꯒ ꯉꯔꯥꯡ ꯅꯍꯥꯟꯁꯤ ꯁꯨꯝ ꯀꯩꯅꯣ ꯇꯧꯋꯕ ꯍꯥꯏꯗꯤ ꯀꯞꯀꯤ ꯏꯟꯁꯨꯔꯦꯟꯁ ꯁꯥꯔꯚꯤꯁ ꯑꯃ ꯇꯧꯋꯤ ꯄꯨꯟꯕꯗꯁꯨ ꯑꯍꯟ ꯃꯈꯩꯗꯗꯤ ꯍꯥꯏꯐꯦꯠꯇꯤ ꯍꯧꯗꯣꯛꯑꯃꯅꯤ ꯃꯣꯏꯅꯁꯨ ꯍꯣꯏ ꯈꯟꯅꯁꯤ ꯈꯣꯠꯅꯁꯤꯗꯤ ꯍꯥꯏꯔꯨꯕꯅꯦ ꯑꯗꯨ ꯌꯥꯔꯗꯤ ꯁꯨꯕꯁꯤꯗ ꯍꯥꯏꯇꯥꯔꯦ ꯑꯝꯇꯪ ꯁꯤꯟꯒꯦꯅꯗꯤ ꯈꯜꯂꯤꯕꯅꯤ ꯃꯣꯟ ꯅꯨꯡꯁꯦ
ꯌꯥꯏꯅꯦ ꯇꯧꯁꯤꯅꯦ ꯍꯧꯖꯤꯛꯇꯤ ꯋꯥꯔꯜ ꯀꯞꯁꯨ ꯁꯥꯟꯅꯔꯤꯗꯅ
ꯍꯣꯏ ꯁꯤꯁꯨ ꯂꯣꯏꯗꯣꯔꯦꯗꯅ
ꯑꯣ ꯍꯣꯏ ꯋꯥꯔꯜꯗ ꯀꯞꯁꯤ ꯁꯥꯟꯅꯔꯤꯉꯩꯗ ꯑꯩꯈꯣꯏꯒꯤ ꯅꯍꯥꯁꯤꯡꯁꯦ
ꯎꯝ
ꯃꯣꯏꯁꯤꯡꯁꯦ ꯌꯥꯝꯅ ꯍꯥꯏꯗꯤ ꯍꯣꯠꯅꯅꯤꯡ ꯒꯤ ꯏꯊꯤ ꯑꯗꯨꯅ ꯁꯥꯟꯇꯤ ꯄꯣ ꯍꯥꯏ ꯃꯇꯝ ꯗ ꯑꯩꯈꯣꯏꯅ ꯁꯥꯟꯅ ꯈꯣꯠꯅꯕꯗ ꯃꯥꯡꯖꯤꯟ ꯊꯥꯅꯕ ꯍꯣꯠꯅꯍꯧꯕꯁꯤꯅ ꯑꯩꯈꯣꯏꯒꯤ ꯏꯔꯝꯗꯝꯁꯤꯒꯤ ꯑꯐꯕ ꯍꯥꯏꯗꯣ ꯑꯣꯏꯗꯣꯏꯔꯤꯅꯤ
ꯍꯣꯏ ꯑꯣꯏꯗꯣꯏꯅꯤ
ꯑꯗꯨꯅ ꯁꯤꯒꯤ ꯊꯕꯛꯁꯦ ꯑꯊꯨꯕꯗ ꯍꯥꯏꯩꯗꯤ ꯄꯥꯡꯊꯣꯛꯄ ꯑꯩ ꯑꯃ ꯗꯔꯀꯥꯔ ꯇꯥꯔꯦ ꯋꯥꯔꯜ ꯀꯞꯦ ꯂꯣꯏꯗ꯭ꯔꯤꯉꯥꯏ ꯃꯔꯛꯇ ꯋꯥꯔꯜ ꯀꯞ ꯅꯨꯃꯤꯠꯇꯗꯤ ꯅꯠꯇꯕꯀꯣ ꯀꯨꯝꯕ ꯁꯨꯇꯤ ꯂꯩꯕ ꯑꯃꯗ ꯇꯧꯁꯤꯟꯅꯕ ꯑꯩꯈꯣꯏꯒꯤ ꯍꯧꯖꯤꯛꯇꯒꯤ ꯍꯧꯅ ꯁꯤꯟꯕ ꯂꯥꯡꯄ ꯇꯧꯁꯤꯅꯦ
ꯇꯧꯁꯦ ꯑꯩꯁꯨ ꯑꯗꯨꯃꯥꯏꯅ ꯑꯃ ꯁꯤꯟꯒꯦꯅꯗꯤ ꯈꯜꯂꯤ ꯍꯥꯏꯗꯤ ꯁꯨꯝ ꯂꯩꯗꯅ ꯑꯗꯨꯝ ꯌꯥꯝꯅ ꯌꯥꯝꯅꯁꯨ ꯑꯗꯨ ꯑꯩꯅ ꯑꯃꯨꯛ ꯈꯜꯂꯤꯁꯦ ꯌꯥꯝꯅ ꯑꯍꯟꯒꯤꯁꯨ ꯁꯤꯅꯤꯡꯗꯦꯕ ꯑꯟꯗꯔ ꯐꯤꯐꯇꯤꯟ ꯅꯠꯇ꯭ꯔꯒꯅ ꯐꯣꯔꯇꯤꯟ ꯁ꯭ꯋꯥꯏꯒꯤꯗ ꯑꯣꯏꯅ ꯁꯤꯅꯤꯡꯕ ꯍꯥꯏꯇꯥꯔꯦ ꯍꯧꯖꯤꯛꯀꯥꯟꯒꯤ ꯌꯨꯠ ꯃꯈꯩ ꯑꯉꯥꯡ ꯃꯆꯥ ꯂꯩꯗꯅ ꯅꯏꯟ ꯇꯦꯟ ꯄꯥꯈꯂ ꯄ ꯁꯋꯥ ꯍꯥꯏꯁꯦ
ꯑꯣꯥ
ꯁꯤꯒꯨꯝꯕꯒꯤ ꯈꯜꯂꯒ ꯍꯥꯏꯇꯥꯔꯦ ꯑꯟꯗꯔ ꯐꯤꯞꯇꯤꯟꯒꯨꯝꯕ ꯑꯣꯏꯅꯗꯤ ꯁꯤꯅꯤꯡꯉꯤ ꯑꯗꯨ ꯈꯟꯗꯦ ꯀꯃꯥꯏꯅ ꯍꯥꯏꯔꯛꯇꯣꯏꯅꯣ ꯑꯣꯄꯟꯒꯨꯝꯕ ꯇꯧꯁꯤꯦ ꯍꯥꯏꯔꯛꯇꯣꯏꯔꯥ
ꯌꯥꯏꯅꯦ ꯑꯗꯨ ꯌꯥꯏ ꯑꯩꯈꯣꯏꯒꯤ ꯀ꯭ꯂꯕꯀꯤ ꯍꯥꯟꯅ ꯇꯧꯔꯒ ꯑꯗꯒꯤ ꯑꯇꯣꯞꯄ ꯀ꯭ꯂꯕ ꯀꯩꯀꯥꯒꯤꯁꯨ ꯑꯃꯨꯛ ꯍꯥꯏꯗꯤ ꯀꯩ ꯍꯥꯏꯅꯤ ꯍꯩ ꯁꯤꯡꯕ ꯇꯥꯟꯅꯕ ꯑꯗꯨꯝ ꯄꯥꯡꯊꯣꯛꯄ ꯌꯥꯕ ꯌꯥꯥꯔꯦ
ꯍꯣꯏ
ꯑꯗꯒꯤ ꯑꯗꯨꯃꯅ ꯑꯩꯒꯤ ꯁꯥꯟꯅ ꯈꯣꯠꯅꯕꯤ ꯑꯃ ꯂꯩꯈ꯭ꯔꯦ ꯑꯗꯨꯒ ꯑꯩꯈꯣꯏꯒꯤ ꯍꯥꯏꯗꯤ ꯂꯩꯀꯥꯏ ꯂꯩꯀꯥꯏꯒꯤ ꯈꯣꯡꯕꯥꯟ ꯄꯥꯜꯁꯤꯡꯁꯦ ꯏꯁꯤꯡ ꯍꯦꯛ ꯄꯥꯛꯆ ꯆꯥꯎꯗ ꯆꯥꯎꯋꯤꯗꯣ ꯑꯗꯨꯅ ꯅꯣꯡ ꯍꯦꯛ ꯆꯨꯕꯒ ꯏꯁꯤꯡ ꯆꯥꯎ ꯑꯃꯨꯛ ꯊꯨꯝ ꯑꯗꯩꯗꯤ ꯌꯨꯝ ꯀꯩꯗ ꯆꯪꯕꯁꯨ ꯀꯣꯡꯒꯥꯏ ꯑꯃ ꯌꯥꯎꯔꯤ ꯍꯧꯖꯤꯛꯀꯥꯟꯁꯦ ꯍꯥꯏꯗꯤ ꯂꯝꯕꯤꯁꯤꯅ ꯋꯥꯡꯅ ꯋꯥꯡꯅ ꯄꯥꯡꯊꯣꯛꯑꯅ ꯊꯨꯡꯒꯠꯂꯛꯑꯕꯅꯤꯅ ꯌꯨꯝꯒꯤ ꯁꯔꯨꯛꯁꯤꯗ ꯁꯨꯝ ꯁꯨꯝ ꯃꯈꯥꯗ ꯁꯨꯝ ꯂꯩꯍꯧꯔꯦ ꯑꯗꯨꯅ ꯍꯧꯖꯤꯛꯀꯥꯟꯁꯦ ꯑꯩꯈꯣꯏꯒꯤ ꯁꯤ ꯄꯣꯠꯁꯦ ꯁꯤꯒꯤ ꯄ꯭ꯔꯣꯕ꯭ꯂꯦꯝ ꯂꯩꯔꯤꯁꯦ ꯁꯣꯜꯞ ꯇꯧꯅꯕ ꯑꯩꯈꯣꯏꯅ ꯑꯩꯈꯣꯏꯒꯤ ꯀ꯭ꯂꯕꯀꯤ ꯑꯣꯏꯈ꯭ꯔꯦ ꯑꯩꯈꯣꯏꯅ ꯀ꯭ꯂꯕꯀꯤ ꯍꯥꯏꯕꯗꯨ ꯄꯥꯏꯔꯕꯅꯤꯅ
ꯎꯝ
ꯁꯦꯝꯗꯣꯛ ꯁꯥꯗꯣꯛꯄ ꯈꯔ ꯁꯦꯝꯖꯤꯟꯕ ꯀꯩꯗꯧꯕ ꯇꯧ ꯒꯤ ꯏꯅꯤꯁꯦꯇꯤꯞꯁꯤ ꯈꯔ ꯂꯧꯃꯤꯟꯅꯁꯤꯗꯅ
ꯍꯣꯏ ꯍꯣꯏ ꯑꯗꯨꯅꯤ ꯑꯗꯨꯅ ꯍꯟꯗꯛꯁꯨ ꯑꯩꯅ ꯉꯔꯥꯡ ꯅꯍ ꯁꯨꯦꯟ ꯁꯥꯔꯚꯤꯁ ꯇꯧꯏ ꯍꯥꯏꯕꯗꯣ ꯍꯥꯏꯗꯤ ꯍꯧꯖꯤꯛꯇꯤ ꯅꯣꯡ ꯆꯤꯡꯒꯤ ꯃꯇꯝ ꯑꯣꯏꯅ ꯌꯧꯁꯤꯜꯂꯛꯄ ꯄꯨꯂꯞ ꯀ꯭ꯂꯕꯅ ꯇꯧꯔꯒ ꯖꯤ ꯁꯤ ꯕꯤ ꯑꯅꯤ ꯋꯥꯏꯔꯦ ꯑꯗꯨꯒ ꯈꯣꯡꯕꯥꯟ ꯂꯨꯄꯥꯁꯤ ꯂꯣꯏ ꯀꯣꯊꯣꯛꯈ꯭ꯔꯕꯅꯤ ꯑꯩꯈꯣꯏꯗꯤ ꯅꯠꯇ꯭ꯔꯗꯤ ꯃꯃꯥꯡꯁꯨ ꯏꯁꯤꯡ ꯆꯥꯎꯗꯅ ꯍꯥꯏꯗꯤ ꯌꯨꯝ ꯌꯥꯝ ꯊꯨꯝꯖꯤꯜꯂꯦꯕ ꯑꯗꯨꯝꯕ ꯇꯧꯔꯛꯄꯗ ꯌꯥꯝꯅ ꯍꯥꯏꯗꯤ ꯂꯥꯏꯔꯖꯕ ꯏꯃꯨꯡ ꯌꯥꯎꯕꯗꯗꯤ ꯃꯊꯥ ꯌꯥꯝ ꯁꯥꯕꯗꯣ ꯏꯁꯤꯡ ꯊꯨꯝ ꯏꯟꯈ꯭ꯔꯒ
ꯃꯥꯅꯦ ꯃꯥꯅꯦ ꯍꯥꯏꯗꯤ ꯏꯁꯤꯡ ꯊꯨꯝꯕ ꯍꯥꯏꯁꯦ ꯍꯥꯏꯕꯗꯤ ꯌꯨꯝ ꯀꯩꯗ ꯍꯥꯏꯗꯤ ꯑꯔꯨ ꯑꯔꯨꯕ ꯄꯣꯠ ꯆꯩꯩ ꯑꯣꯏꯔꯣ ꯑꯗꯗꯒꯤ ꯅꯨꯡꯇꯤꯒꯤ ꯁꯤꯖꯤꯟꯅꯔꯤꯕ ꯄꯣꯠ ꯆꯩꯩ ꯑꯣꯏꯔꯣ ꯑꯩꯩ ꯆꯥꯛ ꯆꯥꯛ ꯌꯦꯟꯖꯥꯡ ꯊꯣꯡꯕꯒꯤ ꯀꯣꯟꯍꯜꯂꯤꯛ ꯀꯩꯀꯥ ꯂꯣꯏ ꯄꯊꯨꯝ ꯍꯥꯏꯗꯤ ꯍꯥꯏꯖꯤꯅꯤꯛ ꯑꯣꯏꯕ ꯋꯥꯠꯂꯛꯀꯗꯣꯏꯅꯦꯕ
ꯍꯣꯏ ꯑꯗꯨꯅꯤ
ꯑꯥꯡ ꯒ꯭ꯌꯥꯟ ꯃꯦꯟ ꯇꯥꯗꯕ ꯃꯆꯨ ꯃꯔꯥꯡ ꯃꯌꯥꯝꯁꯦ ꯍꯦꯛꯇ ꯆꯪꯉꯛꯑꯒ ꯑꯩꯈꯣꯏꯒꯤ ꯏꯃꯨꯡꯁꯦ ꯃꯅꯝ ꯑꯃ ꯃꯅꯝ ꯃꯍꯥ ꯈꯪꯗꯕ ꯍꯦꯛꯇ ꯑꯣꯏꯍꯜꯂꯤꯕꯅꯤ ꯍꯥꯏꯕ ꯁꯤꯒꯤ ꯁꯤꯒꯤ ꯐꯠꯇꯕ ꯅꯨꯡꯉꯥꯏꯇꯕ ꯊꯧꯗꯣꯛꯁꯤꯡꯁꯦ ꯑꯩ ꯊꯣꯛꯑꯦ ꯇꯦꯅꯦ ꯑꯩꯈꯣꯏꯒꯤ ꯂꯩꯀꯥꯏ ꯑꯩꯈꯣꯏꯒꯤ ꯀꯔꯤ ꯍꯥꯏꯅꯤ ꯑꯩꯈꯣꯏꯒꯤ ꯀꯣꯜꯂꯤꯕ ꯑꯩꯈꯣꯏꯒꯤ ꯀ꯭ꯂꯕꯅ ꯀꯣꯜꯂꯤꯕ ꯃꯐꯝꯁꯤꯗꯗꯤ ꯑꯗꯨ ꯁꯤ ꯉꯝ ꯇꯥꯔꯒꯗꯤ ꯑꯩꯈꯣꯏꯒꯤ ꯃꯄꯥꯟꯗ ꯂꯩꯔꯤꯕ ꯑꯩꯈꯣꯏꯒꯤ ꯂꯩꯃꯤꯟ ꯆꯥꯃꯤꯟꯅꯔꯤꯕ ꯃꯌꯥꯝꯁꯤꯁꯨ ꯑꯃꯨꯛ ꯃꯇꯧ ꯇꯝꯖꯅꯤꯡꯉꯥꯏ ꯑꯣꯏꯔꯛꯀꯗꯣꯔꯤꯕꯅꯦꯕ
ꯍꯣꯏ ꯍꯣꯏ ꯑꯗꯨꯗꯤ ꯑꯗꯨꯃꯥꯏꯅ ꯇꯧꯗꯅ ꯍꯥꯏꯗꯤ ꯍꯟꯗꯛꯇꯤ ꯑꯗꯨꯅ ꯅꯣꯡ ꯆꯤꯡꯁꯨ ꯌꯥꯝ ꯇꯥꯔꯛꯇ꯭ꯔꯤꯉꯩꯁꯤꯗ ꯑꯁ ꯈꯣꯡꯕꯥꯟ ꯂꯨꯄꯥꯟꯗꯤ ꯑꯌꯥꯝꯕꯗꯤ ꯂꯣꯏ ꯀꯣꯊꯣꯛꯈ꯭ꯔꯦ ꯑꯩꯈꯣꯏ ꯀ꯭ꯂꯕ ꯇꯀꯣꯟꯕ ꯑꯦꯔꯤꯌꯥꯗꯤ ꯑꯗꯨꯅꯤ ꯈꯪꯗꯦ ꯃꯅꯤꯄꯨꯔꯁꯤ ꯎ ꯋꯥꯁꯤ ꯁꯨꯡꯖꯥ ꯊꯠꯂꯛꯄꯅꯤꯅ ꯅꯣꯡꯖꯨ ꯅꯨꯡꯁꯥ ꯑꯁꯤ ꯃꯇꯝ ꯏꯂꯥꯏ ꯅꯥꯏꯗ꯭ꯔꯦꯕ ꯇꯧꯔꯤꯁꯦ
ꯑꯗ ꯑꯁ ꯎ ꯋꯥ ꯊꯥꯕ ꯍꯥꯏꯔꯒ ꯑꯩ ꯋꯥꯈꯜ ꯑꯃꯕꯨꯛ ꯄꯣꯛꯂꯛꯑꯦꯅꯤ
ꯀꯔꯤ ꯇꯧꯔꯒꯦ
ꯎ ꯋꯥꯁꯤ ꯂꯩꯔꯛꯇꯕꯒꯤ ꯃꯇꯨꯡ ꯏꯟꯅ ꯑꯩꯈꯣꯏ ꯁꯥꯕꯁꯨ ꯍꯦꯟꯒꯠꯂꯛꯏꯗꯅ
ꯑꯩꯕꯨꯦ
ꯑꯩꯈꯣꯏꯒꯤ ꯍꯧꯖꯤꯛ ꯂꯝꯕꯤ ꯃꯄꯥꯟ ꯃꯄꯥꯟꯁꯤꯡꯁꯤꯗ ꯑꯩꯈꯣꯏꯅ ꯁꯤꯠ ꯁꯤꯠ ꯅꯥꯟꯅ ꯊꯝꯃꯤꯁꯤꯡꯁꯦ ꯑ ꯍꯥꯏꯗꯤ ꯍꯩ ꯔꯥ ꯆꯥꯕ ꯌꯥꯕ ꯎ ꯑꯆꯧ ꯑꯆꯧꯕ ꯑꯣꯏꯕ ꯌꯥꯕ ꯍꯥꯏꯕ ꯇꯥꯔꯦꯅꯦ ꯁꯤꯒꯨꯝꯕꯒꯤ ꯄꯥꯝꯕꯤ ꯁꯤꯡꯕꯤꯁꯤꯡꯁꯦ ꯊꯥꯕꯅ ꯍꯦꯟꯅ ꯑꯩꯈꯣꯏ ꯃꯌꯥꯝꯗ ꯀꯥꯟꯅꯒꯅꯤꯅ ꯈꯜꯂꯤꯅꯦ
ꯈꯜꯜꯂꯤꯦ
ꯑꯗꯒꯤ ꯑꯃꯅ ꯑꯃꯨꯛ ꯑꯩꯈꯣꯏꯒꯤ ꯏꯁꯤꯡ ꯃꯥꯏꯁꯤꯡ ꯁꯤꯖꯤꯟꯅꯕꯁꯦ ꯍꯧꯖꯤꯛ ꯍꯧꯖꯤ ꯀꯥꯟꯁꯤꯦ ꯂꯣꯏꯅ ꯂꯩꯔꯒ ꯍꯦꯛꯇ ꯁꯤꯖꯤꯟꯅꯔꯦꯕ ꯍꯥꯏꯗꯤ ꯄꯩꯁꯥꯁꯦ ꯌꯥꯝꯅ ꯄꯥꯏꯕ ꯄꯥꯏꯗꯕ ꯌꯨꯋꯥ ꯅꯠꯇꯅ ꯄꯣꯠꯆꯦ ꯦꯗꯁꯦ ꯍꯇ ꯂꯩꯔꯛꯇꯕ ꯃꯥꯡꯊꯔꯛꯄꯗꯧꯅ ꯎꯕ ꯍꯥꯏꯇꯥꯔꯦꯅꯦ
ꯍꯣꯏ
ꯅ ꯄꯨꯈ꯭ꯔꯤ ꯑꯆꯧꯕ ꯑꯃꯒꯨꯝꯕ ꯑꯩꯈꯣꯏꯒꯤ ꯑꯩꯈꯣꯏꯒꯤ ꯃꯐꯝꯁꯤꯒꯤ ꯑꯣꯏꯅ ꯑꯩꯈꯣꯏ ꯃꯌꯥꯝ ꯇꯥꯟꯅꯔꯒ ꯄꯨꯈ꯭ꯔꯤ ꯑꯆꯧꯕ ꯑꯃ ꯑꯩ ꯊꯝꯃꯒꯗꯤ ꯇꯨꯡ ꯀꯣꯏꯅ ꯁꯤꯖꯤꯟꯅꯕ ꯅꯨꯡꯉꯥꯏꯒꯅꯤꯅ ꯈꯜꯂꯤꯌꯦ ꯑꯗꯨ ꯑꯗꯨꯒꯤ ꯑꯗꯨꯒꯤꯁꯨ ꯑꯩꯈꯣꯏ ꯄꯨꯈ꯭ꯔꯤ ꯑꯃ ꯊꯝꯕ ꯌꯥꯏꯗꯅ ꯑꯗꯩꯗꯤ ꯄꯨꯈ꯭ꯔꯤꯗꯨꯕꯨ ꯊꯝꯈꯤ ꯇꯥꯔꯒꯗꯤ ꯇꯨꯡꯒꯤ ꯀꯥꯟꯅꯗꯅꯕ ꯉꯥꯕꯨ ꯂꯣꯏꯔꯣ ꯑꯃ ꯑꯃ ꯇꯧꯔꯁꯨ ꯑꯗꯨꯝ ꯍꯥꯏꯗꯤ ꯂꯩꯀꯥꯏꯒꯤ ꯑꯣꯏꯕꯅꯤꯅ ꯂꯩꯀꯥꯏꯒꯤ ꯊꯕꯛ ꯍꯧ ꯍꯧ ꯇꯧꯕ ꯃꯇꯝꯗ ꯉꯥ ꯂꯣꯏꯇꯥꯥꯔꯒꯗꯤ ꯉꯥꯗꯨꯅ ꯁꯦꯟꯐꯝ ꯃꯌꯥꯝꯁꯨ ꯄꯨꯈꯠꯂꯛꯀꯗꯧꯔꯤꯕꯅꯦꯕ
ꯑꯪ ꯍꯧꯣꯡꯒꯠꯍꯧꯗꯣꯏꯅꯤ
ꯑꯁ ꯋꯥꯈꯟ ꯃꯈꯟ ꯃꯈꯟ ꯊꯣꯛꯂꯛꯏꯗꯥꯏ ꯏꯇꯥꯎꯒ ꯋꯥꯔꯤ ꯁꯥꯟꯅꯕꯁꯦ
ꯑꯣꯏꯅꯦ ꯑꯗꯅꯤ ꯀ ꯑꯦ ꯏꯟꯚꯥꯏꯔꯣꯟꯃꯦꯟ ꯗꯦꯗꯁꯨ ꯀ꯭ꯂꯕꯅ ꯀꯣꯟꯕ ꯑꯦꯔꯤꯌꯥꯗꯕꯨꯗꯤ ꯎ ꯄꯥꯝꯕꯤ ꯆꯥꯔꯥ ꯀꯩꯅꯣꯅꯤ ꯊꯥꯈꯩꯁꯦ ꯌꯥꯡꯈꯩꯃꯨꯛ ꯊꯥꯈ꯭ꯔꯕꯅꯤ ꯑꯗꯨ ꯊꯥꯕ ꯅꯠꯇ꯭ꯔꯁꯨꯅ ꯌꯥꯗꯦꯅꯦ ꯃꯔꯛ ꯃꯔꯛꯇ ꯌꯦꯡꯕꯤꯔꯒ ꯍꯥꯏꯇꯥꯔꯦ ꯁꯤ ꯁꯤꯒꯗ ꯇꯧꯕꯤꯗ꯭ꯔꯅꯤꯅꯦ ꯀꯥꯟꯅꯗꯦꯕ
ꯍꯣꯏ ꯑꯁ ꯃꯁꯤꯒꯤ ꯊꯕꯛꯁꯦ ꯑꯐꯕ ꯊꯕꯛꯁꯦ ꯗꯤ ꯊꯤꯡꯊꯕ ꯐꯠꯇꯦ ꯑꯩꯈꯣꯏ ꯉꯜꯂꯤꯀꯥꯟꯗꯀꯣ ꯌꯥꯝꯅ ꯉꯩ ꯃꯇꯝ ꯂꯩꯔꯤꯉꯩꯁꯤꯗ ꯇꯧꯕ ꯌꯥꯕ ꯀꯔꯤ ꯀꯔꯤ ꯇꯧꯕ ꯍꯥꯏꯗꯣ ꯇꯧꯁꯤꯜ ꯂꯧꯁꯤꯛ ꯑꯩꯈꯣꯏꯅ ꯍꯌꯦꯡ ꯑꯍꯟ ꯑꯣꯏꯔꯛꯄ ꯃꯇꯝꯗꯗꯤ ꯑꯩꯈꯣꯏꯒꯤ ꯎ ꯋꯥ ꯍꯧꯔꯛꯇꯗꯅ ꯌꯨꯝꯗ ꯈꯛꯇꯪ ꯇꯥꯁꯤꯜꯂꯒ ꯁꯨꯝ ꯂꯩꯕꯁꯤꯁꯨ ꯋꯥꯏꯗꯅ ꯍꯥꯏꯗꯤ ꯎ ꯋꯥꯃ ꯄꯨꯔ ꯐꯝꯃꯒ ꯐꯝꯃꯒ ꯑꯩꯈꯣꯏ ꯃꯁꯦꯟꯁꯦ ꯋꯥꯔꯤꯒ ꯁꯥꯟꯅꯕꯗꯣ ꯌꯥꯝ ꯅꯨꯡꯉꯥꯏꯗꯣꯏꯅꯦꯕ ꯑꯗꯨꯒꯤ ꯑꯗꯨꯒꯤ ꯅꯨꯡꯉꯥꯏꯒꯗꯕ ꯊꯕꯛꯁꯤꯡꯁꯨ ꯍꯧꯖꯤꯛ